ꯍꯂ ꯎ ꯍꯥꯎ ꯍꯥꯎ
ꯀꯩꯁꯥꯔꯔꯕ
ꯆꯔꯦ
ꯀꯦꯟꯖꯥ
ꯀꯩꯅꯣ ꯑꯩꯈꯣꯏ ꯉꯁꯥꯏ ꯆꯥꯕꯗꯨꯕꯣ ꯀꯩꯅꯣ ꯆꯥꯏ ꯀꯥꯡꯥꯡꯁꯣꯏꯅꯦ ꯌꯦꯔꯨꯝ ꯍꯧꯕꯅꯦ ꯑꯗꯨꯒ ꯀꯩꯅ ꯃꯣꯔꯣꯛ ꯃꯦꯄꯝ ꯑꯃꯒ ꯇꯧꯔꯒ ꯆꯥꯥꯁꯜꯂꯦ
ꯑꯦꯁ ꯍꯥꯎ ꯇꯁꯥꯏꯀ
ꯍꯥꯎꯕꯏ ꯅꯣꯏ ꯌꯦꯟ ꯊꯣꯡꯕ ꯉꯥ ꯊꯣꯡꯕ ꯆꯥꯂꯦ ꯑꯩꯉꯣꯟꯗ ꯀꯥꯡꯁꯣꯏ ꯁꯥꯏ ꯑꯍꯥꯎꯕ ꯑꯩ ꯎꯝ
ꯆꯥꯏꯔꯦ ꯌꯦꯟ ꯊꯣꯡꯕꯅꯣ ꯆꯥꯔꯦ
ꯆꯥꯔꯦꯅꯤ ꯀꯩ ꯆꯥꯔꯕ
ꯅꯪꯅ ꯄꯥꯝꯖꯕ ꯉꯥꯃꯨꯗ꯭ꯔꯤ ꯃꯠꯇ ꯆꯥꯏ
ꯎꯝ
ꯀꯩꯗꯧꯔꯒꯦ ꯅꯪ ꯀꯣꯟ ꯇꯧꯔꯛꯄꯣ
ꯅꯪ ꯀꯣꯟꯗꯧꯔꯛꯏꯁꯤꯔꯣ
ꯎꯝ
ꯅꯪ ꯀꯩꯗꯧꯉꯩ ꯂꯥꯛꯇꯣꯏꯅꯣ ꯍꯪꯒꯦ ꯇꯧꯕ
ꯈꯜꯂꯦ ꯂꯥꯛꯀꯅꯤ
ꯎꯝ ꯅꯣꯏ ꯄ꯭ꯔꯦꯛꯇꯤꯛꯦꯜ ꯑꯦꯛꯖꯥꯝꯦ ꯂꯦ ꯄꯣꯕꯥ
ꯅꯦꯞꯇ꯭ꯔꯤꯗ ꯑ ꯃꯥꯗꯤ
ꯑꯗꯨꯗꯅꯦ
ꯎ
ꯃꯥ ꯁꯤꯤꯖꯦꯝ ꯊꯣꯏꯅ ꯍꯪꯉꯤ ꯖꯤꯩꯅꯗꯅ ꯍꯪꯉꯤꯑ
ꯌꯥꯔꯦ ꯌꯥꯔꯦ ꯂꯩꯔꯗꯤ ꯃꯥ ꯕꯨꯕꯣꯛ ꯅꯥꯕꯒꯤ ꯆꯠꯄ꯭ꯔꯥ ꯅꯪꯒꯦ ꯇꯧꯕꯅꯤꯗ
ꯎꯝ ꯑꯩꯈꯣꯏꯃꯃꯥ ꯍꯣꯏꯖꯥꯛ ꯀꯧ ꯆꯠꯂꯨꯔ ꯍꯧꯖꯤꯛ ꯈꯛꯇ ꯂꯩ
ꯑꯣ ꯀꯅꯥꯅꯣ ꯑꯣꯖꯥ
ꯀꯔꯌꯥ
ꯎ
ꯀꯅꯥꯒꯤ ꯍꯩꯖꯤꯡ ꯀꯅꯥꯒꯤ ꯆꯥꯛꯀꯧꯕꯅꯣꯕꯨ ꯆꯠꯂꯤꯕꯣ
ꯀꯣꯏꯖꯝ ꯊꯣꯏꯕꯤ ꯃꯆꯥꯅꯨꯄꯤ ꯑꯃꯨꯛ ꯊꯥꯕꯟꯗ ꯑꯃ ꯆꯦꯟꯈꯤ ꯅ ꯇꯧꯕꯗꯣ ꯊꯥꯕꯟ ꯍꯌꯦꯡ ꯊꯥꯕꯜ ꯉꯁꯤꯅꯤ ꯍꯥꯏ ꯀꯥꯟꯗ ꯆꯦꯟꯕꯗꯨꯑꯦ
ꯑꯥ
ꯑꯗꯨꯏꯗꯨꯒꯤ ꯆꯥꯛꯀꯧꯕ
ꯑꯣ
ꯍꯟꯇꯛꯀꯤ ꯂꯨꯍꯣꯡꯕ ꯍꯥꯏ ꯂꯨꯍꯣꯡꯕꯕꯨ ꯁꯛꯁꯤꯡꯗꯣ ꯂꯣꯏ ꯅꯣꯛꯅꯤꯡꯉꯤ
ꯀꯩꯕ
ꯍꯟꯗꯛ ꯀꯗꯣ ꯍꯣꯡꯉꯤꯁꯤꯡꯁꯤꯕꯣꯕ
ꯀꯧꯗꯧꯔꯕꯥ
ꯆꯥꯛꯁꯤꯡꯁꯤꯕꯣꯕꯅ ꯅꯣꯛꯅꯤꯡꯉꯦꯕ ꯑꯗꯨꯝꯊꯣꯏ
ꯑ
ꯇ ꯈꯨꯨꯝ ꯃꯊꯖꯕ
ꯆꯕꯥ ꯁꯕ ꯈꯔꯗ ꯆꯊꯔ
ꯍꯝ ꯀꯩꯅꯣ ꯅꯣꯏ ꯋꯥꯔꯤ ꯁꯥꯟꯅꯕꯤꯗ꯭ꯔꯣ ꯑꯩꯉꯣꯟꯗ ꯋꯥꯔꯤ ꯁꯥꯟꯅꯗ꯭ꯔꯗꯤ ꯅꯠꯇꯦ ꯅꯣꯏꯅ ꯍꯨꯃꯥꯡ ꯉꯥꯎꯗꯣꯔꯦ ꯀꯔꯤꯨꯝꯐꯥꯎ ꯋꯥꯔꯤꯁꯨ ꯐꯣꯟ ꯋꯥꯔꯤ ꯁꯥꯟꯅꯗꯅ ꯀꯃꯥꯏꯅ ꯑꯥꯔꯤꯗꯨꯣ ꯂꯥꯛꯑꯣꯔ ꯉꯥꯡꯅꯒꯗ꯭ꯔꯣ ꯑꯗꯨ ꯀꯂ ꯑꯃꯗꯕꯅ
ꯑꯩꯔꯣ ꯊꯕꯛ ꯈꯔ ꯂꯣꯏꯁꯤꯜꯂꯝꯕꯅꯤꯗ
ꯅꯍꯥꯟꯗꯒꯤ ꯊꯕꯛ ꯏꯪꯈꯥꯡ ꯇꯧꯕ ꯉꯝꯗ꯭ꯔꯕ ꯐꯤ ꯅꯨꯡ ꯁꯨꯒꯗꯕ ꯈꯣꯠꯀꯗꯕ ꯃꯌꯥꯝꯁ ꯑꯝꯇ ꯁꯨꯗ꯭ꯔꯕ
ꯎꯝ
ꯑꯗꯨꯏ ꯉꯁꯤꯗꯤ ꯅꯨꯡꯁꯥ ꯈꯤꯇꯪ ꯁꯥꯗꯣꯔꯛꯏꯉꯥꯏꯁꯤꯗꯅ ꯐꯤ ꯀꯩꯀꯩ ꯃꯌꯥꯝ ꯑꯃꯨꯛ ꯁꯨꯗꯣꯛꯎꯔꯦ ꯐꯥꯔꯁ ꯔꯥꯎꯟ ꯁꯨꯈ꯭ꯔꯦ ꯈꯔ ꯑꯃꯨ ꯇꯤꯡꯖꯔꯝꯃꯦ ꯑꯗꯒꯤ ꯔꯨꯝ ꯑꯃꯨꯛ ꯂꯣꯏꯁꯜꯂꯦ ꯋꯥꯏꯔꯝ ꯀꯩꯀꯩ ꯑꯃꯨꯛ ꯇꯥꯁꯜꯂꯦ ꯋꯥꯏꯔꯝ ꯑꯃꯨꯛ ꯇꯩꯁꯜꯂꯅꯤ ꯂꯨ ꯅꯥꯟꯅ ꯊꯝꯃꯦꯗꯅ ꯑ ꯂꯥꯏꯔꯤꯛ ꯄꯥꯕ ꯆꯪꯕ꯭ꯔꯥ ꯌꯦꯡꯉꯒꯦ ꯑꯃꯨꯛ ꯇꯧꯕꯅꯤꯗ ꯀꯨꯏꯃꯟꯗꯅꯅꯦ ꯐꯣꯀꯁ ꯄꯤꯕ ꯉꯝꯗ꯭ꯔꯦ ꯏꯁꯥꯁꯦ
ꯑꯣ ꯑꯩ ꯑꯗꯨ ꯂꯩꯔꯝꯕꯅꯤ ꯅꯪꯅ ꯇꯧꯗꯧꯁꯦ ꯑꯩ ꯎꯔꯦꯗꯀꯣ
ꯅꯪ ꯁꯤꯖꯤꯟꯅꯒꯦ ꯇꯧꯕꯅꯤꯅꯦ ꯏꯅꯥꯎꯄꯤ ꯑꯃ ꯂꯩꯖꯔꯗꯤ ꯅꯨꯡꯉꯥꯏꯗꯅ
ꯎꯝ
ꯑꯗꯨ ꯑꯝꯇ ꯂꯣꯏꯁꯟꯕꯤꯔꯑꯣ ꯑꯗꯨ ꯑꯝꯇ ꯇꯧꯕꯤꯔꯛꯑꯣ ꯁꯤꯆ ꯆꯤꯆꯤ ꯆꯥꯡꯝꯗꯣ ꯊꯣꯡꯕꯤꯔꯣ ꯆꯥꯝꯇ ꯍꯣꯟꯕꯤꯔꯣ ꯐꯤꯁꯦꯗ ꯁꯨꯖꯟꯕꯤꯔꯛꯑꯣꯅꯅꯦ ꯏꯅꯥꯎꯄꯤ ꯂꯩꯕꯤ ꯅꯨꯡꯉꯥꯏꯖꯒꯦ ꯇꯧꯔꯝꯕ
ꯎꯝ ꯑꯩꯅ ꯇꯝꯗꯧꯗꯗꯨ ꯂ ꯑꯣꯏꯔꯝꯃꯗꯤ ꯇꯧꯕꯤ ꯌꯥꯕ ꯑꯗꯨ ꯅꯠꯇꯕꯅꯤꯅ
ꯍꯣꯏ ꯁꯤꯡꯖꯨ ꯆꯥꯅꯕꯒ ꯆꯠꯄꯗꯣ ꯆꯠꯇ꯭ꯔꯕꯣ
ꯐꯇꯔꯦꯗ ꯏꯕꯦꯝ ꯑꯃꯁꯨ ꯕꯣꯔꯗꯤꯡ ꯆꯪꯈ꯭ꯔꯦ ꯊꯣꯏꯕꯤꯁꯨ ꯃꯄꯥꯟꯕꯨ ꯊꯣꯛꯂꯛꯇ꯭ꯔꯦꯀꯥꯏ ꯑꯩ ꯁꯤꯡꯖꯨ ꯆꯥꯕ ꯆꯦꯠꯄꯒ ꯑꯩ
ꯅꯃꯥꯟꯅꯕꯤꯒꯩ ꯂꯣꯏꯅ ꯆꯠꯊꯣꯛꯈ꯭ꯔꯦꯕ
ꯍꯣꯏ
ꯑꯣ
ꯑꯝ ꯆ ꯄꯨꯨꯗ꯭ꯔꯦ
ꯑꯟꯗ ꯄꯨꯟꯗ꯭ꯔꯦ
ꯎꯝ
ꯅꯨꯡꯉꯥꯏꯇꯦꯗ
ꯅꯪ ꯑꯗꯨꯋꯥꯏꯗ ꯈꯔ ꯄꯨꯜꯜꯂꯤ ꯅꯨꯡꯁꯤꯇ꯭ꯔꯤꯔꯥ
ꯐꯥꯒꯤ ꯇꯧꯕꯅꯤꯗ ꯁꯨꯝ ꯂꯧꯪꯅꯕꯅꯤ ꯉꯥꯃꯨꯛꯀꯤ ꯁꯤꯡꯖꯨ ꯑꯃ ꯌꯦꯟ ꯉꯧꯕꯒ ꯍꯥꯞꯄꯒ ꯇꯧꯕ ꯁꯤꯡꯖꯨꯗꯣ ꯍꯥꯎꯕꯅꯤꯅꯦ
ꯑꯪ ꯆꯥꯅꯤꯡꯉꯩꯔꯣ
ꯍꯣꯏꯅꯦ
ꯆꯥꯁꯤꯦꯅꯗꯤ ꯍꯥꯏꯅꯕꯅꯤ ꯃꯣ ꯃꯣꯒꯗꯤ ꯌꯨꯝꯗꯍꯧꯔꯒ
ꯋꯥꯎ
ꯅꯪ ꯂꯥꯛꯀꯥꯟꯗ ꯇꯧꯔꯁꯦ ꯍꯥꯏꯁꯤꯔꯣ
ꯑꯗꯨ ꯂꯝ ꯐꯗꯣꯏꯅꯦ
ꯃꯃꯂꯗꯦꯅꯦ ꯂ ꯆꯧ ꯑꯣ ꯃꯣꯃꯣꯟꯅ ꯂꯩꯔꯒ ꯆꯧꯅ ꯌꯨꯝꯗ ꯍꯧꯗꯣꯏꯕ
ꯃꯃꯣꯟꯗ ꯁꯦꯝꯃꯦꯑꯦ ꯀꯩꯅꯣ ꯌꯨꯝꯗ
ꯃꯣꯏꯖꯟꯖꯥ ꯇꯂꯦ ꯑꯔꯤꯌꯨꯔꯝ
ꯏꯅꯝꯣꯏ ꯆꯥꯕ ꯍꯧꯈ꯭ꯔꯕ ꯂꯦꯞꯀꯗꯕ ꯅꯠꯇꯦ ꯆꯤꯟꯁꯦ ꯃꯊꯪ ꯃꯊꯪ ꯃꯊꯪ ꯑꯃ ꯅꯠꯇ꯭ꯔ ꯑꯃ ꯑꯗꯨꯝ ꯑꯃꯨꯛ ꯄꯨꯊꯣꯔꯛꯇꯣꯏꯅꯤ
ꯍꯥꯏꯗꯤ ꯁꯦꯝꯃꯤꯟꯅꯔꯤꯕ ꯃꯤꯗꯨꯗ ꯉ ꯈꯨꯠ ꯃꯥꯟꯅꯅ ꯁꯦꯝꯃꯤꯟꯅꯈ꯭ꯔꯗꯤꯅꯦ ꯂꯣꯏꯅ ꯌꯥꯗꯣꯏꯅꯦꯕ ꯅꯠꯇꯕꯤ ꯑꯃꯅꯤꯅ ꯈꯛ ꯁꯦꯝꯃꯒ ꯆꯥꯕꯅ ꯌꯥꯝ ꯑꯃꯗꯤ ꯁꯦꯝꯕ ꯉꯝꯃꯣꯏꯗꯣꯏꯅꯤ
ꯎꯝ ꯑꯃꯛ ꯏꯠꯇꯅꯤ ꯍꯣꯏꯇ ꯏꯇ
ꯁꯦꯝꯕ ꯈꯔ ꯑꯗꯨꯝ ꯁꯦꯝꯃ ꯂꯩ ꯍꯧꯔꯗꯤ ꯋꯥꯗꯣꯏꯅꯦꯕ
ꯎꯝ ꯑꯁ ꯑꯗꯨ ꯏꯇꯟꯗꯨ ꯄꯥꯎꯗꯤ ꯌꯥꯎꯈꯤꯗꯕꯅꯦ
ꯑꯣ ꯌꯥꯎꯈꯤꯗꯕꯅꯦ ꯑꯦ ꯃꯊꯪꯗ ꯍꯥꯎꯍꯨꯗꯒꯦꯁꯦ
ꯎꯝ
ꯗꯦꯠ ꯁꯤꯛꯁꯇꯣ ꯑꯩꯅ ꯅꯪ ꯅꯅꯥꯛꯇ ꯆꯪꯉꯔꯒ ꯗꯦꯠ ꯁꯚꯦꯟꯗ ꯍꯜꯂꯛ ꯅꯕꯕꯥ ꯅꯕꯕꯥꯗ ꯍꯥꯏꯕ
ꯍꯇꯣꯡ ꯍꯩꯖꯒꯗ꯭ꯔꯣꯏ
ꯍꯥꯥ
ꯁ ꯁꯤꯛꯁꯇꯣ ꯅꯪꯅ ꯑꯗꯨꯗ ꯂꯩꯁꯦ ꯍꯥꯏꯗꯅ
ꯑꯣ
ꯑꯗꯣ ꯕꯕꯥꯅ ꯒꯥꯔꯤꯗꯣ ꯃꯊꯪ ꯃꯊꯪ ꯍꯥꯏꯕꯗꯤ ꯁꯤꯗꯩꯗꯤ ꯀꯣꯂꯦꯖ ꯁ ꯑꯗꯨꯝ ꯌꯧꯅꯕ ꯇꯣꯡꯉꯥꯅꯤꯗꯅ ꯑꯗꯨꯒ ꯀꯣꯂꯦꯖꯇꯒꯤ ꯑꯦꯝ ꯌꯨꯕꯣꯛꯇꯣ ꯒꯥꯔꯤ ꯇꯣꯡꯕꯗꯣ ꯀꯔꯤꯗ ꯇꯣꯡꯉ ꯂꯥꯛꯇꯣꯏꯅꯣ ꯈꯪꯖꯒꯗ꯭ꯔꯦ ꯑꯩ
ꯁꯤꯆꯦ ꯂꯩꯁꯤꯗꯦ ꯍꯥꯏꯕ ꯌꯥꯗ꯭ꯔꯣ
ꯑꯗꯨꯅꯦ ꯑꯩꯕꯨ ꯌꯥꯝ ꯈꯪꯗꯕꯩ ꯇꯥꯏꯞꯇ
ꯑꯗꯨꯗꯤ ꯅꯇꯣꯝ ꯆꯠꯄꯁꯨ ꯅꯠꯇꯦ ꯃꯆꯦ ꯂꯩꯔꯤꯉꯩꯗꯕꯨ ꯃꯅꯥꯎ ꯅꯨꯨꯄꯤ ꯀꯩꯗꯧꯕꯩ ꯁꯣꯏꯍꯟꯗꯣꯔꯤꯒꯦ
ꯑꯗꯨꯅꯤ ꯅꯦꯠꯇ꯭ꯔ
ꯇꯥꯛꯊ ꯇꯥꯛꯊꯗꯅ ꯆꯠꯍꯟꯗꯣꯏꯅꯦ ꯑꯩꯅ
ꯎꯝ ꯏꯆꯦ ꯏꯆꯦ ꯂꯩꯔꯤꯉꯩꯗ ꯀꯩꯗꯧ ꯋꯥꯖꯗꯣꯏꯅꯣ
ꯑꯗꯨꯅꯦ ꯀꯩꯗꯧꯕꯩ ꯋꯥꯗꯣꯔꯤꯒꯦ ꯐꯖꯅ ꯑꯩꯅꯥꯛ ꯄꯤꯅꯤ ꯁꯤꯗꯒꯤ ꯁꯤꯒꯤ ꯒꯥꯔꯤꯁꯤꯦ ꯇꯣꯡꯉꯨ ꯃꯊꯪꯗꯅ ꯁꯤ ꯒꯥꯔꯤꯁꯦ ꯇꯣꯡꯉꯨ ꯑꯗꯒꯤ ꯒꯥꯔꯤꯗꯣ ꯂꯥꯏꯟ ꯂꯥꯛ ꯊꯄꯗ ꯁꯤ ꯊꯥꯕ ꯒꯥꯔꯤꯗꯨꯗꯅ ꯑꯩꯈꯣꯏꯒꯤ ꯒꯥꯔꯤꯅꯤ ꯁꯨꯃꯥꯏꯅ ꯇꯣꯡꯉꯨ ꯑꯗꯨ ꯁꯥꯕꯈꯩꯗꯤ ꯑꯩꯈꯣꯏꯒꯤ ꯇꯣꯡꯕ ꯌꯥꯏ ꯍꯥꯏꯕꯗꯣ ꯂꯣꯏꯅ ꯍꯥꯏꯗꯣꯏꯅꯦ
ꯎ
ꯁꯨꯝ ꯆꯠꯂ ꯆꯠꯂꯒ ꯃꯤꯠ ꯅꯥ ꯁꯤꯡꯉꯛꯀꯗꯕꯅꯤ ꯁꯨꯝ ꯌꯨꯝꯗ ꯂꯩꯁꯜꯂꯒ ꯍꯩꯔꯛꯀꯗꯕ ꯁꯤꯡꯉꯛꯀꯗꯕ ꯅꯠꯇꯦ ꯆꯠꯊꯣꯛ ꯆꯠꯊꯣꯛꯑꯒ ꯅꯨꯃꯤꯠ ꯇꯨꯃꯤꯠ ꯈꯪꯉꯒ ꯀꯩ ꯇꯧꯕ ꯌꯥꯏ ꯈꯣꯠꯄ ꯌꯥꯏ ꯀꯃꯥꯏꯅ ꯆꯠꯀꯅꯤ ꯃꯤ ꯀꯃꯥꯏꯅ ꯂꯣꯏꯅꯒꯅꯤ ꯀꯃꯥꯏꯅ ꯇꯤꯟꯅꯒꯅꯤ ꯑꯗꯨꯏ ꯃꯌꯥꯝ ꯂꯣꯏ ꯈꯪꯉꯛꯇꯣꯏꯅꯤ
ꯑꯗꯨ ꯑꯗꯨꯏꯗꯨꯣ ꯌꯥꯗꯕꯩꯅꯤꯅꯦ ꯁꯣꯝꯗ ꯕꯕꯥꯅ ꯁꯨꯅ ꯄꯥꯈꯠꯂꯤꯅꯦꯅ ꯊꯥꯗꯣꯛꯇ꯭ꯔꯤꯉꯩꯗ ꯀꯔꯤꯝ ꯈꯪꯍꯧꯔꯔꯣꯏꯗꯕꯅꯦ ꯑꯩꯈꯣꯏꯗꯤ
ꯅꯪ ꯒꯥꯔꯤ ꯐꯪꯉ ꯊꯧꯔꯣꯑꯣ ꯍꯥꯏꯕꯗꯣ ꯕꯕꯥꯅ ꯄꯤꯗꯦꯅ ꯊꯧꯗ꯭ꯔꯦ
ꯑꯗꯨ ꯑꯩꯗꯤ ꯊꯧꯔꯣꯒ꯭ꯕꯅꯤꯕꯕꯥꯅ ꯀꯤꯔꯤꯅꯦꯅ ꯄꯤꯗ꯭ꯔꯦ ꯑꯗꯨꯗꯤ ꯑꯩꯁꯨ ꯇꯟꯗꯅ ꯊꯧꯗꯕ
ꯇꯟꯗꯅ ꯊꯧꯗꯕ ꯑꯣꯏ
ꯍꯥꯏꯔꯨ ꯈꯨꯗꯤꯡꯗꯤ ꯒꯥꯔꯤ ꯆꯤꯜꯂꯤ ꯑꯗꯨ ꯇꯧꯋꯤꯅ ꯑꯗꯨꯝ ꯍꯦꯛꯛꯇꯔꯛꯑꯦ
ꯎꯝꯍꯥꯟꯋꯥꯏ ꯑꯩꯁꯦ ꯑꯃꯉꯛ ꯒꯥꯔꯤ ꯊꯧꯔ ꯇꯝꯃꯒ ꯍꯩꯔꯒ ꯊꯧꯈꯤꯕ ꯅꯠꯇꯦꯕ ꯍꯧꯖꯤꯛ ꯊꯧꯔꯤꯁꯦ ꯀꯣꯆꯤꯡ ꯆꯠꯄꯗ ꯁꯥꯏꯀꯜ ꯌꯥꯗꯕꯗ ꯍꯦꯛꯇ ꯏꯟꯊꯔꯒ ꯊꯧꯔꯗꯕꯅꯤꯅ ꯊꯧꯔ ꯆꯠꯄꯗꯒꯤ ꯑꯗꯨꯝ ꯊꯧꯈꯤꯕꯒꯤ ꯕꯕꯥꯅꯁꯨ ꯑꯗꯨꯝ ꯁꯤꯟꯅꯔꯤ ꯌꯦꯡꯉ ꯕꯖꯥꯔ ꯀꯩꯗ ꯆꯠꯄ ꯊꯧꯔꯣꯅ ꯑꯗꯨꯝ ꯄꯤꯔꯛꯏꯗꯣ ꯊꯥꯖꯗ꯭ꯔꯤꯕꯩꯅꯦꯕ ꯑꯨꯇ ꯄꯥꯏꯗ꯭ꯔꯤꯕꯩꯅꯦꯕ ꯀꯤꯖ ꯀꯤꯖ ꯀꯤꯖꯕꯩꯅꯦꯕ ꯒꯥꯔꯤꯗꯨꯣ ꯁꯤꯟꯅꯕ ꯊꯧꯈ꯭ꯔꯀꯥꯟꯗꯗꯤ ꯍꯥꯏꯗꯤ ꯍꯥꯏꯗꯤ ꯕꯕꯥꯒ ꯆꯠꯄ ꯀꯥꯟꯗ ꯑꯣꯏꯒꯦꯔꯥ ꯀꯩ ꯑꯣꯏꯒꯒꯦ ꯈꯔ ꯈꯔ ꯑꯗꯨꯝ ꯊꯧꯕ ꯇꯝꯃꯣꯕ ꯁꯨꯝ ꯁꯨꯝ ꯀꯤꯔꯤꯅ ꯀꯤꯔꯤꯅꯤꯅ ꯂꯩꯔꯅꯤ ꯑꯗꯩ ꯍꯌꯦꯡ ꯍꯣꯁꯇꯦꯜ ꯆꯪꯈ꯭ꯔꯅꯤ ꯍ ꯆꯛꯆꯜꯗꯗꯤ ꯑꯃꯨꯛ ꯒꯥꯔꯤꯗꯣ ꯄꯥꯏꯔꯣꯏ
ꯑꯩ ꯊꯤꯄꯣꯅꯨꯡ ꯋꯥꯥꯏ ꯕꯁ ꯕꯦꯡꯕꯣꯏ ꯆꯠꯄꯗꯣ ꯃꯥꯅ ꯀꯤꯗ꯭ꯔꯅꯦ ꯊꯣꯛꯧꯍꯟ꯭ꯔꯤꯕ
ꯁꯨꯡ ꯀꯦꯔꯤꯅꯦ ꯑꯗꯨꯅꯦ
ꯎꯝ
ꯁ ꯆꯠꯂꯀꯥꯟꯗ ꯊꯧꯔꯀꯥꯟꯗ ꯄꯥꯏꯔꯀꯥꯟꯗ ꯍꯩꯔꯛꯀꯗꯕꯅꯤ ꯁꯨꯡꯇꯧ ꯇꯧꯗꯕ ꯄꯣꯠꯨ ꯀꯃꯥꯏꯅ ꯍꯩꯗꯣꯔꯤꯒꯦ ꯑꯉꯥꯡ ꯃꯆꯥ ꯑꯃ ꯄꯣꯛꯂꯛꯄꯗ ꯆꯥꯛ ꯆꯥꯕ ꯍꯩꯔꯛꯄ ꯄꯣꯛꯂꯞꯄ꯭ꯔꯣ ꯆꯠꯄ ꯍꯩꯕ ꯈꯣꯠꯄ ꯂꯣꯏ ꯇꯝꯃ ꯍꯩꯔꯛꯏꯁꯤꯡ ꯁꯨꯃꯥꯏꯅ ꯃꯊꯪ ꯃꯊꯪ ꯇꯥꯡꯀꯛ ꯇꯥꯡꯀꯛꯇꯨꯒꯤ ꯇꯝꯃ ꯇꯝꯃ ꯆꯠꯂ ꯆꯠꯂꯒ ꯍꯩꯔꯛꯀꯗꯕꯅꯤ
ꯎꯝ ꯍꯗ ꯈꯪꯗꯤ ꯃꯣꯏ ꯑꯩꯉꯣꯟꯗ ꯀꯤꯅ ꯒꯥꯔꯤ ꯄꯤꯗ꯭ꯔꯦ ꯐꯔꯦ ꯑꯩꯅ ꯆꯤꯕꯤꯝꯗ ꯁꯨ ꯍꯥꯏꯕ ꯑꯦ ꯑꯩꯗꯤ ꯒꯥꯔꯤ ꯊꯧꯍꯟꯗ꯭ꯔꯕꯅ ꯑꯩꯗꯤ ꯑꯃꯅ ꯊꯧ ꯑꯃꯅꯊꯧ ꯇꯣꯡꯉ ꯍꯣꯡꯉ ꯑꯗꯨꯝ ꯆꯠꯂꯅꯤ ꯇꯣꯡꯕꯁꯤꯅꯕꯨ ꯍꯦꯟꯅ ꯅꯨꯡꯉꯥꯏꯔꯦ ꯍꯥꯏꯕ
ꯎꯝ ꯎꯝ ꯅꯨꯡꯉꯥꯏꯅꯤ ꯀꯩꯅꯣꯃ ꯊꯕꯛ ꯑꯊꯨꯕ ꯑꯃ ꯂꯥꯛꯑꯀꯥꯟꯗ ꯃꯤꯗꯣ ꯍꯦꯛ ꯂꯩꯇ꯭ꯔꯗꯤ ꯅꯠꯇꯅꯅꯦ ꯒꯥꯔꯤꯗꯣ ꯀꯣꯜꯂ ꯀꯞꯅꯤꯡꯗꯣꯏꯁꯤ
ꯌꯥꯍꯥꯟꯗꯦ ꯑꯩꯅ ꯃꯨꯜꯂ ꯊꯧꯏꯍꯦ ꯅꯪꯁꯨ
ꯎꯝ ꯊꯥꯎꯟ ꯈꯔ ꯈꯔ ꯑꯗꯨꯝ ꯄꯥꯏꯅꯕ ꯇꯧꯋꯣ ꯊꯧꯅꯕ ꯍꯩꯅꯕ ꯑꯇꯩ ꯑꯔꯥꯞꯄ ꯊꯧꯗ꯭ꯔꯁꯨꯅꯦ ꯑꯩꯈꯣꯏ ꯄꯔꯦꯡ ꯑꯗꯒꯤ ꯑꯗꯨꯃꯥꯏꯅ ꯈꯔ ꯈꯛ ꯊꯧ ꯑꯗꯒꯤ ꯆꯤꯆꯦ ꯍ ꯑꯣꯏ ꯆꯠꯃꯤꯟꯅꯕ ꯕꯕꯥ ꯍꯣꯏ ꯆꯠꯃꯤꯟꯅꯕꯁꯤꯡꯗꯅꯦ ꯃꯅꯤꯡꯗꯒꯨꯝꯕ ꯃꯣꯏ ꯐꯝꯍꯜꯂꯒ ꯍꯥꯏꯐꯦꯠ ꯍꯥꯏꯐꯦꯠ ꯈꯔ ꯊꯧꯕ ꯑꯗꯨꯃꯥꯏꯅ ꯇꯝꯒꯦꯁꯨ ꯇꯝꯃꯣ ꯅꯠꯇ꯭ꯔꯗꯤ ꯁꯨꯝ ꯀꯤꯈ꯭ꯔꯗꯤꯅꯦ ꯑꯗꯨꯝ ꯀꯤꯈꯤꯕꯅꯦꯕ ꯍꯥꯏꯕ ꯑꯗꯨꯝ ꯀꯤꯔꯛꯀꯅꯦꯕ ꯈꯔ ꯈꯔ ꯀꯤꯗꯕꯤꯗ ꯊꯍꯧꯅꯕ ꯇꯧ ꯈꯪꯉꯦꯗꯅ
ꯍꯥꯎ
ꯒꯌ꯭ꯥꯟ ꯇꯧ ꯑꯉꯥꯡ ꯃꯆꯥ ꯑꯉꯥꯡ ꯃꯆꯥ ꯄꯤꯇ꯭ꯔꯨꯛ ꯄꯤꯉꯩ ꯀꯩꯝ ꯀꯩꯅꯣ ꯇꯧꯗ꯭ꯔꯤꯉꯩꯗ ꯅꯠꯇꯦ ꯈꯔ ꯈꯔ ꯇꯝꯁꯤꯟꯕ ꯌꯥꯔꯕꯅꯤ
ꯅꯪ ꯈꯔ ꯈꯔ ꯊꯧꯔꯒꯦ ꯍꯥꯏꯕ ꯊꯧꯍꯟꯦ
ꯍꯌꯦꯡ ꯑꯆꯤꯟꯕ ꯑꯃ ꯂꯥꯛꯑꯀꯥꯟꯗ ꯊꯧ ꯍꯥꯏꯕꯗ ꯊꯧꯕꯤꯅꯤꯡꯉꯥꯏ ꯂꯩꯇ꯭ꯔꯗꯤ ꯅꯣꯏ ꯋꯥꯅꯤ ꯍꯥꯏꯖꯜꯂꯛꯑꯣ
ꯑꯏꯅ ꯑꯣ ꯅꯣꯏꯅ ꯊꯧꯔꯦ ꯅꯣꯏꯅ ꯊꯧꯔꯦꯅ ꯀꯤꯗ꯭ꯔꯤꯕ ꯑꯃꯗꯤꯁꯤ ꯆꯠꯈ꯭ꯔꯀꯥꯟꯗ ꯅꯣꯏ ꯍꯌꯦꯡ ꯀꯅꯥꯅ ꯊꯧꯔ ꯄꯨꯕꯤ ꯌꯦꯡꯒꯦ ꯍꯥꯏꯕ ꯃꯃꯥꯗ ꯑꯗꯨꯒ ꯑꯗꯨꯝꯥꯏ ꯍꯥꯏꯔꯝꯃ ꯑꯩꯅ ꯅꯝꯗꯨꯅ ꯒꯥꯔꯤꯗꯣ ꯊꯧꯔ ꯆꯠꯄꯅꯤꯗꯅ
ꯎꯝ
ꯀꯅꯥ ꯀꯅꯥ ꯂꯩꯇ꯭ꯔꯀꯥꯟꯗ ꯒꯥꯔꯤꯁꯦ ꯀꯅꯥ ꯊꯧꯕꯤꯒꯦ ꯌꯦꯡꯒꯦꯅ ꯍꯥꯏꯕ
ꯑꯗꯨꯅꯦ ꯈꯔ ꯈꯔ ꯊꯧꯅꯕꯗꯣ